ꯐꯩ ꯇꯥꯔꯦ ꯀꯔꯤ ꯇꯧꯕ꯭ꯔꯣ ꯏꯔꯨꯕ ꯂꯣ ꯑ ꯍꯣꯏ ꯍꯣꯏ ꯅꯪ ꯍꯥꯏꯌꯣ ꯎꯝ
ꯀꯩꯗꯧꯔꯤꯅꯣ ꯍꯥꯏꯕ
ꯑꯩꯅ ꯍꯧꯖꯤꯛ ꯐꯤ ꯁꯨꯕ ꯂꯣꯏꯔꯒ ꯑꯗꯨꯝ ꯐꯝꯔꯒ ꯂꯩꯌꯦ
ꯊꯦꯡꯉꯤꯀꯣ ꯃꯤꯗꯤ
ꯅꯪꯗꯤ
ꯑꯩꯗꯤ ꯆꯥꯛꯆꯥꯥ ꯇꯧꯔꯒꯁꯨꯨꯝ ꯇꯨꯝꯕꯗꯣ ꯈꯔ ꯉꯜꯂꯤ ꯍꯥꯏꯅꯀꯣ ꯑꯗꯨꯝ ꯁꯨꯝ ꯃꯄꯥꯟꯗ ꯑꯗꯨꯝ ꯆꯠꯊꯣꯛ
ꯑ ꯍꯔ ꯏꯁꯥꯡ ꯆꯥꯕ꯭ꯔ
ꯉꯁꯤꯁꯦ ꯌꯦꯟꯒꯤ ꯌꯦꯟꯒꯤ ꯌꯦꯟ ꯃꯈꯣꯡ ꯀꯂꯦꯖꯥ ꯃꯔꯤꯟ ꯃꯤꯛꯁ ꯇꯧꯔꯒ ꯊꯣꯡꯉꯒ ꯆꯥꯏ
ꯉꯁꯤꯒꯤ ꯋꯥꯔꯤꯗꯤ ꯌꯦꯟꯒꯤ ꯋꯥꯔꯤꯅ ꯌꯥꯝꯃꯦ
ꯑ ꯍ
ꯅꯨꯡꯉꯥꯏꯌꯦꯍ ꯅꯨꯡꯉꯥꯏꯌꯦ
ꯍ
ꯈꯥꯎꯔꯝꯒꯅꯤ
ꯑ ꯅꯣꯏꯗꯤꯌꯦ
ꯑꯩꯈꯣꯏ ꯊꯨꯡꯔꯒ ꯂꯩꯌꯦꯦ ꯄꯥꯈꯥꯡꯈꯣꯏ
ꯑꯣ ꯅꯨꯡꯉꯥꯏꯅꯦ
ꯑꯩꯈꯣꯏ ꯑꯩꯈꯣꯏꯁꯨ ꯌꯦꯟꯒ
ꯎꯝ
ꯏꯟꯁꯥꯡ ꯊꯣꯡꯒꯦ ꯇꯧꯋꯦ
ꯑ ꯑꯁ ꯑꯍꯥꯎꯕ ꯃꯊꯦꯜꯅꯤ ꯑꯗꯨꯗꯤ
ꯍ
ꯅꯣꯏꯗꯤ ꯕꯣꯜꯒꯨꯝꯕ ꯌꯦꯡꯗ꯭ꯔꯣ
ꯕꯣ ꯌꯦꯡꯕꯅꯦ ꯁꯥꯟꯅꯕ ꯌꯦꯡꯕꯅꯦ
ꯑꯣ ꯌꯦꯡꯒꯗ꯭ꯔꯥ ꯍꯥꯏꯕ ꯍꯪꯛꯆꯦ
ꯉꯁꯤ ꯈꯪꯗꯦ ꯌꯦꯡꯁꯦ ꯄꯨꯡ ꯀꯌꯥꯗ ꯂꯩꯕ꯭ꯔꯥ ꯉꯁꯤꯁꯦ
ꯄꯨꯡ ꯕꯥꯔꯣ ꯃꯈꯥꯏ ꯑꯦ ꯄꯨꯡ ꯕꯥꯔꯣ ꯃꯈꯥꯏꯗ ꯥ ꯅꯠꯇ꯭ꯔꯒ ꯄꯨꯡ ꯑꯃ ꯃꯈꯥꯏꯗ꯭ꯔꯥ ꯑꯗꯨꯗꯤ ꯑꯣꯏꯅꯤ
ꯑꯥꯎ ꯌꯦꯡꯒꯦ
ꯑꯣ ꯐꯖꯅ ꯌꯦꯡꯉꯨꯀꯣ
ꯍꯣꯏ
ꯀꯩꯅꯣ ꯑꯣꯏꯁꯨ ꯒꯗꯣꯏꯅꯤ ꯌꯥꯝ ꯑꯐꯥꯎꯕ ꯌꯥꯝ ꯐꯣꯕ ꯅꯨꯄꯥꯗ
ꯍꯣꯏ
ꯅꯨꯄꯤꯁꯤꯡꯅ ꯌꯥꯝ ꯉꯥꯎꯅꯕꯗꯣ
ꯑꯣ ꯃꯆꯨ ꯍꯥꯡꯕꯗꯨꯔꯥ
ꯃꯆꯨ ꯍꯥꯡꯕꯗꯨ ꯅꯠꯇꯕ ꯀꯩꯅꯣꯒꯤ ꯅꯨꯃꯤꯠꯂꯩꯒꯤ ꯃꯆꯨꯗꯨꯣ
ꯑꯣ ꯍꯣ ꯍꯣꯏ ꯍꯣꯏ
ꯌꯥꯅꯥꯗ꯭ꯔꯦ ꯅꯤꯡꯁꯦ
ꯑꯥ ꯅꯪ ꯉꯅꯥ ꯀ ꯅꯅꯥꯕꯨ ꯄꯥꯝꯕ
ꯑꯩꯁꯨ ꯑꯗꯨꯝ ꯑꯩꯅ ꯉꯁꯤꯕꯨꯗꯤ ꯑꯩꯅ ꯁꯞꯄꯣꯔꯠ ꯇꯧꯕ ꯇꯤꯝꯗꯤ ꯂꯩ ꯌꯥꯎꯗꯦꯕꯀꯣ ꯑꯗꯨ ꯑꯣꯏ ꯑꯗꯨ ꯑꯣꯏꯔꯁꯨ ꯉꯁꯤꯗꯤ ꯑꯗꯨ ꯅꯨꯃꯤꯠꯂꯩ ꯃꯆꯨꯗꯣ ꯑꯩꯅ ꯁꯞꯄꯣꯔꯠ ꯇꯧꯏꯦ
ꯑꯣ ꯅꯨꯡꯉꯥꯏꯅꯦ ꯌꯦꯡꯒꯦ
ꯑꯗꯨ ꯅꯪ ꯈꯣꯟꯖꯔꯤꯁꯦ
ꯎꯝ
ꯎ ꯑꯉꯥꯡ ꯃꯆꯥꯗꯤ ꯅꯠꯇ꯭ꯔꯦ
ꯅꯠꯇꯍꯦ
ꯈꯔꯗꯤ ꯑꯍꯟꯗꯤ ꯑꯣꯏꯔꯦ ꯑꯩ ꯑꯗꯨꯝ ꯇꯥꯕꯗ ꯈꯪꯉꯦꯕ ꯑꯗꯨꯝ ꯇꯥꯕꯗ ꯈꯪꯉꯦꯕ
ꯍꯣꯏ
ꯑꯗꯨ ꯉꯁꯤꯗꯤ ꯆꯥꯔꯆꯀꯨꯝꯕ ꯆꯠꯄ꯭ꯔꯣ
ꯉꯁꯤ ꯆꯠꯇꯦ ꯎꯝ
ꯑꯥ
ꯅꯣꯏꯗꯤ ꯆꯠꯄ꯭ꯔꯥ
ꯑꯩꯈꯣꯏ ꯍꯣꯏ ꯑꯗꯨꯝ ꯃꯣꯔꯅꯤꯡ ꯑꯌꯨꯛꯇ ꯆꯠꯂꯤ ꯅꯨꯡꯊꯤꯅ ꯆꯠꯇꯦ
ꯑꯥ
ꯑꯗꯣ
ꯆꯕ꯭ꯔꯥ
ꯉꯁꯤꯗꯤ ꯅꯣꯡ ꯆ ꯀꯩꯅꯣꯁꯦ ꯅꯣꯡ ꯃꯪꯕꯒꯤꯀꯣ ꯑꯗꯨꯝ ꯃꯔꯛ ꯃꯔꯛꯇꯅꯨ ꯎꯝ ꯍꯥꯏꯔꯣ ꯍꯥꯏꯔꯣ ꯃꯥ ꯍꯥꯟꯅ ꯍꯥꯏꯔꯣ
ꯍꯣꯏ ꯅꯣꯏ ꯑꯩꯈꯣꯏꯒꯤ ꯌꯨꯝꯗꯨꯔꯥ ꯑꯥꯗꯔꯥ
ꯎ ꯑꯗꯨꯝ ꯌꯨꯝꯗꯅꯦ ꯑꯣ ꯃꯄꯥꯟꯗ ꯂꯩꯌꯦ
ꯍꯥꯏꯕꯗꯤ ꯃꯄꯥꯟ ꯍꯥꯏꯕꯗꯤ ꯑꯥ ꯃꯄꯟꯗ ꯑꯗꯨꯝ ꯂꯩꯕ꯭ꯔꯥ ꯑꯥ ꯑꯥ
ꯑꯗꯣ ꯅꯪꯗꯤ ꯀꯣꯂꯦꯖꯀꯨꯝꯕ ꯀꯥꯔꯤꯕ꯭ꯔꯣ ꯅꯠꯇ꯭ꯔꯒ
ꯑꯩꯁꯨ ꯂꯣꯏꯔꯦ ꯑꯍꯟ ꯑꯣꯏꯈ꯭ꯔꯕꯤꯗꯤ ꯂꯣꯏꯈ꯭ꯔꯦ ꯑꯩꯁꯨ ꯊꯕꯛꯇ ꯉꯥꯏꯔꯒ ꯂꯩꯌꯦ
ꯑꯗꯨꯗꯤ ꯊꯕꯛꯇꯣ ꯐꯪꯉꯒ ꯂꯣꯟꯝꯕ ꯌꯥꯔꯤꯅꯤ ꯑꯗꯨꯗꯤ
ꯌꯦꯡꯁꯦ ꯌꯦꯡꯁꯦ ꯑꯁꯤꯒꯨꯝꯕ ꯌꯦꯡꯕ ꯇꯥꯕꯅꯤ ꯍꯧꯖꯤꯛꯀꯥꯟꯗꯤ
ꯎꯝ
ꯃꯇꯝꯁꯦ ꯑꯣꯏꯈ꯭ꯔꯕꯅꯤꯅ
ꯍꯣꯏ ꯑꯗꯨ ꯍꯌꯦꯡꯗꯤ ꯀꯩꯀꯩ ꯊꯕꯛ ꯇꯧꯒꯦꯅ ꯈꯟ
ꯑꯗꯨꯝ ꯍꯌꯦꯡ ꯑꯗꯨꯝ ꯂꯩꯒꯦ ꯌꯨꯝꯗ
ꯌꯨꯝꯗ ꯂꯩꯌꯦ ꯐꯖꯅ ꯎꯝ ꯐꯖꯅ ꯂꯩꯌꯣꯀꯣ ꯆꯥꯕ ꯊꯛꯄꯗꯤ ꯑꯗꯨꯝ ꯅꯨꯡꯉꯥꯏꯕ ꯅꯠꯇ꯭ꯔꯣ
ꯎꯝ ꯅꯨꯡꯉꯥꯏꯅꯦ
ꯎꯝ ꯑꯥꯎ ꯍꯥꯎꯕ ꯑꯗꯨꯝ ꯆꯥꯎꯀꯣ ꯍꯛꯆꯥꯡ
ꯍꯣꯏ ꯅꯣꯏꯁꯨꯀꯣ ꯑꯗꯨꯒ ꯅꯣꯏ ꯌꯨꯝꯗ ꯀꯔꯤ ꯀꯔꯤ ꯌꯦꯟꯁꯥꯡ ꯍꯧꯖꯤꯛꯀꯥꯟ ꯆꯥꯕ꯭ꯔꯥ
ꯑꯣ ꯍꯧꯖꯤꯛꯀꯥꯟꯁꯦ ꯍꯧꯖꯤꯛ ꯇꯣꯏꯅ ꯆꯥꯒꯟꯕꯨꯁꯦ ꯁꯧꯒ꯭ꯔꯤ ꯁꯧꯒ꯭ꯔꯤꯗꯤ ꯑꯗꯨꯝ ꯆꯥꯒꯜꯂꯦ ꯑꯩꯈꯣꯏꯁꯦ
ꯁ ꯑꯩ ꯍꯧꯖꯤꯛꯀꯥꯟ ꯁꯧꯒꯔꯤ ꯌꯥꯝꯅ ꯆꯥꯕ ꯌꯥꯝꯃꯦ
ꯑꯣ ꯁꯧꯒ꯭ꯔꯤꯅꯦ ꯑꯗꯩꯗꯤ ꯀꯩꯅꯣ ꯃꯥꯏꯔꯦꯟ ꯒꯤ ꯃꯅꯥꯅꯦ ꯑꯗꯨꯒ ꯎꯝ ꯍꯋꯥꯏ ꯍꯋꯥꯏ ꯍꯋꯥꯏꯒꯤ ꯃꯅꯥꯅꯦ ꯑꯁ ꯃꯅꯥ ꯃꯁꯤꯡꯅ ꯌꯥꯝꯃꯤ ꯍꯟꯗꯛꯇꯤ
ꯀꯃꯥꯏꯅ ꯅꯈꯣꯏ ꯊꯣꯡꯕ꯭ꯔꯥ ꯑ ꯁꯧꯒ꯭ꯔꯤꯗꯣ
ꯀꯩ ꯍꯥꯏꯕ
ꯀꯃꯥꯏꯅ ꯑꯗꯨꯝ ꯀꯃꯥꯏꯅ ꯑꯗꯨꯝ ꯀꯃꯥꯏꯅ ꯊꯣꯡꯕ꯭ꯔꯥ ꯍꯥꯏꯕ ꯁꯒꯔꯤ ꯀꯔꯤꯅ ꯍꯧꯕ꯭ꯔꯥꯕ ꯎꯝ
ꯆꯧꯒ꯭ꯔꯤꯗꯣ ꯉꯥ ꯑꯌꯥꯏꯕꯗꯨꯀꯣ ꯑꯗꯨ ꯈꯔ ꯍꯥꯞꯄꯒ ꯑꯗꯨꯝ ꯊꯣꯡꯉꯦ ꯑꯁ ꯃꯥꯏ ꯃꯥꯏ ꯌꯦꯟꯁꯥꯅꯣ ꯌꯦꯟꯁ ꯁꯟꯁꯥ ꯑꯣꯛꯁꯥꯅ ꯍꯦꯟꯕ ꯅꯠꯇꯦ ꯑꯗꯨꯒ ꯑꯃ ꯑꯃꯦꯠꯄ ꯑꯃ ꯌꯥꯎꯔꯣ
ꯎꯝ
ꯌꯦꯔꯨꯝ ꯑꯉꯧꯕ ꯌꯦꯔꯨꯝ ꯊꯥꯎꯅ ꯐꯖꯅ ꯇꯥꯎꯔꯒ ꯑꯗꯨ ꯌꯥꯎꯔꯣ ꯑꯁ ꯈꯣꯍꯥꯎꯥꯗꯤ
ꯌꯥꯝ ꯍꯕꯗꯣ ꯍꯧꯕꯗꯣ ꯑꯩꯁꯨ ꯇꯧꯒꯦ ꯑꯩꯁꯨ ꯊꯣꯡꯒꯦ ꯅꯣꯡꯃꯜꯅꯦ ꯅꯪ ꯍꯥꯏꯕꯗꯣ
ꯎꯝ ꯑꯗꯨꯒ
ꯎꯝ
ꯎꯝ ꯅꯣꯏꯗꯤ ꯀꯩꯀꯩ ꯍꯟꯖꯥꯡ ꯆꯥꯒꯟꯒꯦ ꯍꯟꯗꯛꯁꯦ
ꯁꯥ ꯑꯣꯛꯁꯥꯒꯨꯝꯕ ꯑꯗꯨꯝ ꯆꯥꯏ ꯑꯩꯈꯣꯏ ꯀꯣ ꯌꯦꯟ ꯑꯗꯨꯒ ꯍꯧꯖꯤꯛ ꯑꯩꯈꯣꯏꯅ ꯉꯥꯡꯕꯗꯣ
ꯎꯝ ꯍ
ꯅꯣꯏꯗꯤ ꯌꯦꯟꯗ ꯀꯃꯥꯏꯅ ꯊꯣꯡꯕ꯭ꯔꯥ
ꯌꯦꯟꯗꯨ
ꯎꯝ
ꯑꯩꯈꯣꯏꯗꯤ ꯌꯦꯟꯗꯨ ꯍꯥꯟꯅ ꯇꯥꯎꯕ ꯇꯥꯎꯔꯒꯀꯣ
ꯍꯣꯏ
ꯑꯂꯨꯗꯨꯁꯨ ꯇꯥꯎꯕ ꯂꯣꯏꯔꯒ ꯑꯃꯨꯛ ꯎ ꯇꯥꯎꯕ ꯂꯣꯏꯕ ꯃꯇꯝꯗ ꯇꯤꯍꯧ ꯆꯅꯝ ꯁꯤꯡ ꯀꯩꯀꯥ ꯑꯗꯨ ꯑꯃꯨꯛ ꯇꯥꯔꯨꯔꯀꯣ ꯑꯗꯨ ꯑꯗꯨꯝ ꯑꯃꯨꯛ ꯄꯨꯟꯅ ꯑꯃꯨꯛ ꯐꯣꯡꯉꯦ ꯑꯩꯈꯣꯏꯗꯤ ꯑꯗꯨꯃꯥꯏꯅ
ꯑ ꯁꯨꯒꯔꯤꯁꯨ ꯍꯥꯞꯄ ꯎꯝ ꯁꯨꯒ꯭ꯔꯤ ꯍꯥꯕ꯭ꯔꯥꯒ ꯆꯥꯕ꯭ꯔꯥ
ꯁꯧꯔꯤꯅ ꯑꯃꯨꯛ ꯇꯣꯉꯥꯟꯅ ꯑꯃꯨꯛ ꯊꯣꯡꯕ ꯀꯣ ꯁꯧꯔꯤ ꯁꯧ ꯁꯧꯒ꯭ꯔꯤ ꯍꯟꯖꯥꯡꯅ ꯑꯃꯨꯛ ꯇꯣꯉꯥꯟꯅ ꯇꯧꯕ ꯑꯗꯨꯒ ꯍꯤꯒ ꯊꯛꯄꯁꯤꯗꯤ ꯏꯃꯥꯏ ꯏꯕ ꯑꯃ
ꯍ ꯁꯒꯂꯤ ꯗꯁꯒ ꯌꯦꯟꯒ ꯆꯧꯒ꯭ꯔꯤ ꯍꯥꯞꯄꯁꯨ ꯌꯥꯝ ꯍꯥꯎꯕ ꯅꯨꯡꯉꯥꯏꯕꯅꯤ
ꯑꯣ ꯑꯁ ꯑꯩꯈꯣꯏꯗꯤ ꯑꯝꯇ ꯆꯥꯔꯛꯇ꯭ꯔꯤꯌꯦ
ꯅꯣꯡꯃꯗꯤ ꯑꯗꯨꯝ ꯆꯥꯁꯤꯜꯂꯣ ꯎꯝ ꯌꯥꯝ ꯍꯥꯎꯋꯅꯦ ꯑꯗꯨꯁꯨ
ꯍ ꯑꯗꯣ ꯍꯧꯖꯤꯛꯁꯦ ꯅꯪꯗꯤ ꯃꯤ ꯀꯌꯥ ꯀꯌꯥ ꯂꯩꯌꯦ
ꯑꯩꯒꯤ ꯏꯅꯧ ꯑꯩꯒꯤ ꯏꯅꯧꯁꯦ ꯃꯔꯤ ꯂꯩꯌꯦ ꯍꯧꯖꯤꯛ ꯍꯣꯏ ꯂꯔꯤꯛ ꯇꯝꯔ ꯉꯗꯦ ꯎꯝ ꯌꯨꯝꯗ ꯂꯩꯌꯦ ꯃꯈꯣꯏꯅ
ꯑꯣ ꯃꯃꯥ ꯕꯕꯥꯗꯤ ꯑꯗꯨꯝ ꯅꯨꯡꯉꯥꯏꯔꯤꯕ ꯅꯠꯇ꯭ꯔꯣ
ꯎꯝ ꯅꯨꯡꯉꯥꯏꯔꯦ ꯃꯣꯏꯁꯨ ꯃꯈꯣꯏꯅ ꯌꯨꯝꯗ ꯂꯩꯌꯦ
ꯍꯣꯏ ꯃꯃꯥ ꯕꯕꯥ ꯣꯂꯨ ꯅꯠꯇꯣ ꯀꯣ
ꯍꯣꯏ
ꯃꯥ ꯕꯕꯥꯗꯤ ꯃꯤꯅ ꯎꯕ ꯂꯥꯛꯏꯅꯤ
ꯍꯣꯏ ꯆꯨꯝꯃꯦ ꯎꯝ ꯍꯣꯏ ꯍꯣꯏ ꯆꯨꯝꯃꯦ ꯃꯄꯜꯗ ꯂꯩꯔꯁꯨ ꯀꯣ ꯑꯗꯨꯝ ꯎꯝ ꯎꯝ ꯆꯨꯝꯃꯦ ꯆꯨꯝꯃꯦ
ꯎꯝ ꯎꯝ ꯑꯗꯨꯗꯨ ꯎꯝ
ꯀꯔꯤꯩꯅꯣ ꯎꯝ ꯍꯥꯏꯌꯣ
ꯅꯣꯏꯗꯤ ꯍꯟꯗꯛꯁꯦ ꯀꯔꯤ ꯀꯔꯤ ꯊꯕꯛ ꯑꯗꯨꯝ ꯐ꯭ꯔꯤ ꯌꯨꯝꯗ ꯑꯗꯨꯝ ꯂꯩꯕ꯭ꯔꯥ ꯅꯠꯇ꯭ꯔꯒ ꯊꯕꯛ ꯀꯩ ꯀꯩ ꯍꯣꯠꯅꯔꯒ ꯂꯩꯒꯦ
ꯌꯨꯝꯗ ꯃꯤꯅ ꯄꯤꯕꯗꯣ
ꯍꯣꯏ
ꯃꯤꯅ ꯄꯤꯕ ꯑꯗꯨꯝ ꯂꯥꯏꯔꯤꯛ ꯄꯥꯔꯒ ꯄꯤꯕꯗꯣ
ꯍꯣꯏ ꯍꯣꯏ
ꯑꯗꯨꯝ ꯇꯧꯔꯒ ꯂꯩꯌꯦ ꯑꯉꯥꯡ ꯈꯣꯏꯅ
ꯑꯣ ꯌꯥꯝ ꯅꯨꯡꯉꯥꯏꯅꯦ ꯑꯗꯨꯗꯤ
ꯑꯗꯨꯒ ꯑꯩꯅ ꯍꯧꯖꯤꯛꯀꯥꯟꯁꯦ ꯍꯥꯏꯗꯤ ꯂꯥꯏꯔꯤꯛ ꯇꯝꯕ ꯂꯣꯏꯔꯒ ꯑꯩꯅ ꯑꯗꯨꯝ ꯊꯕꯛ ꯌꯦꯡꯍꯟꯁꯦ ꯍꯥꯏꯅ ꯊꯕꯛ ꯊꯤꯔꯒ ꯂꯩꯌꯦ
ꯑꯣ ꯌꯥꯝ ꯐꯩꯅꯦ ꯑꯗꯨꯗꯤ ꯑꯁ ꯅꯪꯗꯤ
ꯅꯪꯗꯤ ꯍꯣꯠꯅꯕ ꯀꯟꯕ ꯅꯨꯄꯤꯅꯤꯅꯦ ꯑꯗꯨꯗꯤꯀꯣ
ꯑꯩ ꯈꯪꯗ꯭ꯔꯦꯅꯦ ꯐꯪꯒꯤꯔꯥ ꯐꯣꯏꯔ ꯁꯪꯁꯥꯔꯁꯨ ꯊꯕꯛ ꯊꯤꯕꯁꯨ
ꯎꯝ ꯀꯩꯁꯨ ꯀꯥꯏꯗ ꯎꯝ ꯅꯣꯏꯗꯤ ꯅꯨꯄꯤꯗꯤꯀꯣ
ꯎꯝ
ꯐꯪꯉꯁꯨ ꯐꯪꯗ꯭ꯔꯁꯨ ꯀꯩꯁꯨ ꯀꯥꯏꯕ ꯂꯩꯇꯦꯗ ꯍꯥꯏꯗꯤ ꯑꯗꯨꯝ ꯅꯣꯏꯅꯕꯨ ꯁꯤꯡꯉꯗꯤ ꯑꯗꯨꯝ ꯅꯨꯄꯥ ꯑꯐꯕꯗ ꯑꯗꯨꯝ ꯌꯨꯝ ꯄꯥꯜꯂꯗꯤ ꯑꯗꯨꯝ ꯅꯨꯡꯉꯥꯏꯕ ꯅꯨꯄꯤꯗꯤ ꯑꯗꯨ ꯅꯨꯄꯥ ꯑꯩꯈꯣꯏꯗꯤ ꯑꯗꯨꯃꯥꯏꯅ ꯅꯠꯇꯦꯕ ꯑꯩꯈꯣꯏꯅ ꯑꯩꯈꯣꯏꯅ ꯍꯧꯖꯤꯛꯅ ꯃꯥꯄꯜ ꯊꯣꯛꯂꯞꯀꯨꯝꯕ ꯆꯥꯕ ꯆꯥꯗ꯭ꯔꯗꯤ ꯅꯨꯄꯤꯅꯁꯨ ꯅꯨꯄꯤꯅꯁꯨ ꯂꯥꯛꯅꯤꯡꯗꯦ ꯑꯗꯨꯝ ꯑꯌꯥꯝꯕꯅꯗꯤ ꯑꯗꯨꯝ ꯇꯧꯋꯦꯕ ꯑꯣ
ꯍꯣꯏ ꯍꯣꯏ ꯆꯨꯝꯃꯦ ꯅꯪꯗꯤ ꯌꯥꯝ ꯒꯌ꯭ꯥꯟ ꯇꯥꯏꯌꯦ
ꯑꯁ ꯅꯪ ꯑꯗꯨꯃꯥꯏꯅ ꯍꯥꯏꯒꯅꯣꯃꯦ
ꯆꯨꯝꯃꯦ ꯆꯨꯝꯃꯦ
ꯅꯪꯒꯤ ꯈꯣꯟꯖꯦꯜꯅ ꯇꯥꯛꯄꯗꯤ ꯅꯪ ꯅꯪ ꯆꯍꯤꯗꯤ ꯈꯔ ꯇꯧꯔꯝꯃꯅꯤ
ꯍꯥꯏꯕꯤꯌꯣ
ꯅꯪ ꯗꯣ ꯅꯪꯒꯤ ꯆꯍꯤꯗꯣ ꯑꯩꯅ ꯑꯗꯨꯝ ꯑꯩꯅ ꯈꯟꯕꯗꯣ ꯍꯥꯏꯕꯤꯌꯨ ꯍꯥꯏꯔꯥ
ꯑꯎ ꯍꯥꯏꯕꯤꯌꯣ
ꯅꯪꯒꯤ ꯆꯍꯤꯁꯦꯀꯣ
ꯎꯝ
ꯀꯨꯟꯒ ꯇꯔꯨꯛ ꯅꯠꯇ꯭ꯔꯒ ꯀꯨꯟꯒ ꯃꯉꯥ ꯁꯣꯏꯅ ꯑꯣꯏꯔꯝꯅꯤ
ꯑꯗꯨꯗꯤꯗꯒꯤ ꯍꯦꯟꯂꯦ
ꯑꯣ ꯃ ꯑꯣ ꯁꯦꯠ ꯑꯣ ꯑꯣ ꯑꯗꯨꯗꯤ ꯅꯪ ꯇꯨꯏ ꯀꯨꯟꯒ ꯅꯤꯄꯥꯟ ꯀꯣ
ꯀꯨꯟꯊ꯭ꯔꯥ ꯇꯥꯈꯔꯦ
ꯀꯨꯟꯊ꯭ꯔꯥ ꯇꯥꯈ꯭ꯔꯦ ꯑꯣ ꯏꯆꯦ
ꯍꯣꯏ ꯍꯣ
ꯏꯆꯦꯒ ꯋꯥꯔꯤ ꯁꯥꯕꯁꯤꯗꯤ ꯑꯁ ꯊꯝꯃꯣꯏꯁꯦ ꯑꯗꯨꯝ ꯏꯅꯧꯅꯒ ꯇꯧꯋꯤꯗ
ꯆꯤꯆꯦ ꯏꯆꯦ ꯏꯆꯦ ꯑꯍꯟ ꯈꯔ ꯑꯣꯏꯈ꯭ꯔꯕꯅꯤ
ꯑꯥ ꯑꯗꯨꯝ ꯍꯧꯖꯤꯛ ꯍꯧꯖꯤꯛ ꯀꯣꯜ ꯇꯧꯕꯁꯤꯅ ꯂꯣꯏꯕ ꯑꯣꯏꯍꯟꯒꯅꯨꯀꯣ ꯑꯗꯨꯝ ꯃꯔꯛ ꯃꯔꯛꯇꯁꯨ ꯑꯗꯨꯝ ꯑꯗꯨꯝ ꯑꯗꯨꯝ ꯇꯧꯔꯛꯑꯣꯀꯣ ꯍꯥꯏꯕꯗꯤ ꯍꯣꯏ ꯃꯤꯒꯤ ꯑꯋꯥꯕ ꯑꯋꯥ ꯅꯨꯡꯉꯥꯏ ꯑꯗꯨꯝ ꯎꯝ ꯃꯤꯒꯤ ꯋꯥꯔꯤꯗ ꯑꯗꯨꯝ ꯀꯩꯅꯣ ꯇꯧꯅ ꯇꯧꯃꯤꯟꯅꯁꯦꯕ
ꯎꯝ ꯎꯝ ꯍꯣꯏ ꯍꯣꯏ ꯑꯗꯨꯝ ꯇꯧ ꯋꯥꯔꯤ ꯁꯥꯥꯁꯦ ꯑꯩꯁꯨ ꯅꯪꯁꯨ ꯑꯗꯨꯝ ꯇꯧꯔꯛꯑꯣ ꯑꯩꯁꯨ ꯑꯩꯁꯨ ꯑꯗꯨꯝ ꯇꯧꯔꯛꯀꯦ ꯍꯌꯦꯡꯁꯨ ꯃꯇꯝ ꯂꯩꯕ ꯃꯇꯝꯗ ꯀꯣ
ꯃꯥꯇꯝ ꯂꯩꯕ ꯑꯗꯨꯝ ꯇꯧꯒꯦꯀꯣ
ꯎꯝ ꯑꯩꯈꯣꯏꯒꯤ ꯃꯇꯝꯁꯨ ꯌꯧꯗ꯭ꯔꯤ
ꯑꯥ
ꯋꯥꯔꯤ ꯁꯥꯔꯁꯦ
ꯎꯝ ꯑꯗꯨ ꯎꯝ ꯍꯧꯖꯤꯛꯇꯤ ꯅꯣꯡ ꯃꯪꯕꯒꯨꯝꯕ ꯇꯧꯕ꯭ꯔꯥ ꯅꯠꯇ꯭ꯔꯒ ꯎꯝ ꯊꯥꯅꯜꯒꯗꯨ ꯐꯖꯅ ꯊꯣꯛꯄ꯭ꯔꯣ ꯀꯃꯥꯏ ꯇꯧꯒꯦ
ꯑꯩꯈꯣꯏꯒꯤꯗꯤ ꯊꯣꯛꯇꯦ
ꯍꯣꯏ ꯆꯞ ꯃꯥꯟꯅꯩ ꯑꯩꯈꯣꯏ ꯑꯩꯈꯣꯏꯗꯤ ꯍꯧꯖꯤꯛ ꯑꯩ ꯃꯄꯥꯟꯗ ꯂꯩꯕꯅꯦꯕꯀꯣ
ꯎꯝ
ꯅꯣꯡ ꯈꯔ ꯈꯔ ꯆꯨꯔꯛꯑꯦ ꯑꯗꯨꯒ ꯎꯝ ꯊꯥꯕꯜꯁꯨ ꯊꯣꯛꯇꯦ ꯅꯣꯡ ꯈꯔ ꯃꯪꯉꯦ
ꯑꯥꯎ
ꯗꯨꯃꯥꯏꯅ ꯇꯧꯋꯦ
ꯑꯣ ꯑꯁ ꯅꯨꯡꯉꯥꯏꯒꯅꯤꯅꯦ ꯅꯣꯡꯁꯨ ꯑꯃꯨꯛ ꯈꯔ ꯈꯔ ꯂꯥꯛꯂꯗꯤ
ꯍꯣꯏ ꯅꯣꯡ ꯆꯨꯔꯗꯤ ꯑꯩꯗꯤ ꯏꯃꯨꯡꯗ ꯆꯦ ꯏꯃꯨꯡꯗ ꯆꯪꯈ꯭ꯔꯅꯤ
ꯑꯣ ꯑꯗꯨ ꯎꯝ ꯎꯝ ꯍꯣꯏ ꯍꯣꯏ ꯍꯥꯏꯌꯣ
ꯍꯥꯏꯕꯤꯔꯣ ꯍꯥꯏꯔꯣ ꯍꯥꯟꯅ
ꯑꯩꯗꯤꯀꯣ
ꯎꯝ
ꯆꯦꯆꯦꯕꯨ ꯋꯥꯔꯤ ꯁꯥꯅꯝ ꯁꯥꯅꯅꯤꯡꯃꯟꯕꯗꯩ ꯃꯄꯥꯟꯗ
ꯍꯣꯏ ꯄꯥꯏ ꯇꯥꯕ꯭ꯔꯥ ꯇꯥꯗ꯭ꯔꯦ ꯑꯩꯒꯤ ꯈꯣꯟ ꯇꯥꯕ꯭ꯔꯥ